ꯎꯞ
ꯀꯩꯗꯧꯔꯤꯅꯣ
ꯑꯗꯨꯝ ꯇꯨꯝꯔꯒ ꯂꯩꯔꯦ
ꯉꯟꯂꯤꯗ ꯍꯧꯖꯤꯛꯇꯤ ꯇꯨꯝꯕꯥ
ꯑꯥ
ꯕꯣꯜꯒ ꯌꯦꯡꯗꯨ꯭ꯔꯕꯣ
ꯌꯦꯡꯗꯔꯦ
ꯀꯩꯒꯤꯅꯣ
ꯑꯗꯨꯝ ꯇꯨꯝꯂꯒ ꯂꯩꯔꯦ ꯎꯝ
ꯀꯅꯥ ꯁꯞꯄꯣꯔꯠ ꯇꯧꯕ꯭ꯔꯥ ꯍꯟꯗꯛꯀꯤ ꯕꯣꯜꯁꯦ
ꯈꯪꯗ꯭ꯔꯦ ꯔꯣꯅꯥꯜꯗꯣ ꯇꯧꯔꯦ
ꯃꯦꯁꯤꯅ ꯍꯩꯗ꯭ꯔꯣ
ꯎꯝ
ꯆꯥꯛꯇꯤ ꯆꯥꯔꯕꯣ
ꯆꯥꯔꯦ
ꯎꯝ ꯀꯔꯤ ꯏꯟꯖꯥꯡ
ꯎꯝ
ꯑ
ꯉꯁꯤ ꯌꯦꯟ ꯆꯥꯏꯌꯦ
ꯑꯣ ꯌꯦꯟꯗꯤ ꯍꯥꯎꯕ ꯏꯟꯁꯥꯡꯅꯤꯅꯦ
ꯎꯝ
ꯕꯣꯔꯤꯡ ꯌꯥꯝ ꯆꯨꯕ꯭ꯔꯣ ꯑꯩꯅ ꯀꯣꯜ ꯇꯧꯕ
ꯎꯝ
ꯍꯥ
ꯅꯣꯇꯤꯐꯤꯀꯦꯁꯟ ꯌꯥꯝ ꯂꯥꯛꯑꯦꯗ
ꯎꯝ
ꯅꯪꯒꯤ ꯅꯣꯇꯤꯐꯤꯀꯦꯁꯟ ꯌꯥꯝ ꯂꯥꯛꯑꯦꯗ
ꯑꯁ